ꯑꯥ ꯇꯤ ꯇꯥꯔꯕꯣ
ꯎꯝ ꯇꯥꯏ ꯍꯧꯖꯤꯛꯇꯤ
ꯀꯔꯤꯒꯤꯔꯥ ꯉꯁꯥꯏ ꯅꯦꯋꯥꯛ ꯌꯥꯝ ꯅꯨꯡꯉꯥꯏꯇꯦ
ꯑꯩꯒꯤꯗꯤ ꯁꯦꯡꯅ ꯇꯥꯕ꯭ꯔꯥ
ꯎꯝ ꯍꯧꯖꯤꯛ ꯇꯥꯈ꯭ꯔꯦ ꯀꯔꯤꯒꯤꯔꯣ
ꯎꯝ ꯍꯧꯖꯤꯛ ꯍꯧꯖꯤꯛ ꯁꯦꯡꯉꯦ ꯉꯁꯥꯏꯕꯨꯗꯤ ꯑꯁ ꯌꯥꯗ꯭ꯔꯦ ꯇꯥꯏꯕꯣ
ꯎꯝ ꯍꯧꯖꯤꯛꯅꯀꯥꯏꯗꯥ ꯑꯃꯨꯛ ꯂꯩꯔꯤꯕ ꯑꯗꯨꯒꯤꯅꯦꯕ ꯑꯁꯋꯥꯏꯒꯤꯗꯤ ꯑꯃꯨꯛ ꯌꯥꯗꯕ ꯅꯪ ꯉꯁꯥꯏꯗꯣ ꯍꯧꯖꯤꯛ ꯑꯃꯨꯛ ꯀꯥꯏꯗꯥ ꯂꯩꯕꯒꯤꯔꯣ ꯅꯦꯋꯥꯛ ꯌꯥꯝ ꯅꯨꯡꯉꯥꯏꯇꯕꯒꯤꯗꯣ
ꯑꯣ ꯉꯁꯥꯏꯗꯣ ꯀꯩꯅꯣꯗꯥ ꯑꯣꯏꯅ ꯂꯩꯕ ꯉꯁꯥꯏꯗꯨꯅ ꯇꯦꯔꯦꯁꯇꯥ ꯑꯣꯏꯅ ꯂꯩꯕ ꯍꯧꯖꯤꯛꯁꯤꯅ ꯌꯨꯝ ꯀꯩꯅꯣ ꯐꯃꯨꯡꯗꯥ ꯂꯩꯕ ꯑꯗꯨꯒꯤ
ꯑꯗꯨꯒꯤꯅꯦ ꯑꯩꯉꯣꯟꯗꯒꯥ ꯇꯥꯏꯅꯩꯌꯦ
ꯎꯝ ꯑꯗꯨꯒꯤ ꯑꯣꯏꯔꯝꯒꯥꯅꯤꯅ ꯑꯩꯁꯨ ꯈꯪꯉꯗꯦꯕ
ꯅꯣꯏ ꯅꯥꯆꯦ ꯑꯩꯈꯣꯏꯒꯤꯗꯤ ꯌꯥꯕ꯭ꯔꯣ
ꯑꯥ ꯍꯥ
ꯏꯆꯦꯈꯣꯏꯒꯤ ꯇꯧꯕꯗꯨ ꯌꯥꯕ꯭ꯔꯣ
ꯀꯩ ꯍꯥꯏꯅ ꯇꯥꯗꯦ
ꯅꯣꯏꯅ ꯆꯦ ꯈꯈꯣꯏꯒꯤ ꯇꯧꯕꯗꯤ ꯌꯥꯕ꯭ꯔꯣ
ꯅꯣꯏꯅ ꯇꯧꯔꯛꯄ
ꯅꯣꯏꯅ ꯆꯦ ꯑꯩꯈꯣꯏꯒꯤ ꯇꯧꯕꯗꯣ ꯌꯥꯕ꯭ꯔꯣ ꯍꯥꯏꯕ ꯅꯦꯠꯋꯥꯛꯇꯣ ꯅꯨꯡꯉꯥꯏꯝꯕ꯭ꯔꯣ ꯍꯥꯏꯕ
ꯑꯩꯈꯣꯏꯅ ꯇꯧꯔꯛꯄꯗꯣ
ꯍꯣꯏ ꯍꯣꯏ ꯅꯪ ꯉꯁꯥꯏꯅ ꯆꯦꯒ ꯇꯧꯒꯦ ꯍꯥꯏꯕꯗꯣ ꯑꯗꯨ ꯌꯥꯕ꯭ꯔꯣ ꯍꯥꯏꯕ
ꯍꯣꯏ ꯏꯆꯦꯗ
ꯎꯝ
ꯑ ꯎꯝ ꯇ ꯑꯣ ꯏꯆꯦꯗ ꯍꯣꯏ ꯏꯆꯦꯗꯗꯤ ꯇꯧꯕꯗꯤ ꯅꯨꯡꯉꯥꯏꯕꯅꯤꯅꯦ ꯃꯥꯗꯤ ꯀꯩꯝ ꯇꯧꯗꯦ ꯃꯉꯣꯟꯗꯗꯤ ꯏꯆꯦꯖ ꯉꯁꯥꯏ ꯏꯆꯦꯗ ꯀꯣꯜ ꯇꯧꯒꯦ ꯍꯥꯏꯕꯗꯣ
ꯑꯣ
ꯏꯕꯥꯅꯤ ꯉꯁꯥꯏ ꯀꯣꯜ ꯇꯧꯗꯣꯏ ꯑꯗꯨꯃꯥꯏꯅ ꯇꯧꯗ꯭ꯔꯕꯅꯦꯕꯀꯣ
ꯑꯥ
ꯈꯪꯗꯦ ꯍꯧꯖꯤꯛꯄꯨꯗꯤ ꯁꯦꯡꯉꯤ ꯉꯁꯥꯏꯕꯨꯗꯤ ꯍꯧꯖꯤꯛꯄꯗꯤ ꯄ꯭ꯔꯣꯕ꯭ꯂꯦꯝ ꯂꯩꯇꯦ ꯑꯗꯣ ꯎ ꯅꯅꯥꯎꯅ ꯅꯨꯄꯥ ꯍꯣꯏꯗꯤ ꯅꯨꯡꯉꯥꯏꯔꯤꯕ꯭ꯔꯣ ꯍꯣꯏꯗꯤ
ꯎꯝ ꯑꯩꯣꯏ ꯏꯅꯥꯎꯄꯥꯈꯣꯏ ꯍꯣꯏ ꯅꯨꯡꯉꯥꯏꯔꯤ
ꯎꯝ ꯃꯣꯏꯗꯤ ꯍꯟꯗꯛꯀꯥꯟꯗꯤ ꯃꯣꯏ ꯀꯥꯏꯗ ꯂꯩꯒꯦ ꯅꯪ ꯍꯥꯟꯅꯗꯤ ꯅꯪꯒ ꯄꯨꯟꯅ ꯂꯩꯃꯤꯟꯅꯕ ꯅꯠꯇ꯭ꯔꯣ ꯃꯥꯒꯁꯨ
ꯎꯝ ꯍꯟꯗꯠꯇꯤ ꯌ ꯂ ꯏꯅꯦ ꯅꯣꯏꯔꯣꯝꯗꯗꯤ ꯅꯣꯡ ꯆꯨꯗ꯭ꯔꯣ
ꯎꯝ
ꯅꯣꯏꯔꯣꯝꯗꯗꯤ ꯅꯣꯡ ꯆꯨꯗ꯭ꯔꯣ
ꯉꯁꯥꯏꯕꯨꯗꯤ ꯅꯣꯡ ꯆꯨꯕꯅꯤ ꯍꯧꯖꯤꯛꯕꯨꯗꯤ ꯅꯣꯡ ꯆꯨꯗ꯭ꯔꯦ
ꯍꯧꯖꯤꯛꯇꯤ ꯅꯣꯡ ꯆꯨꯕꯒꯤ ꯊꯧꯔꯣꯏ ꯌꯥꯝ ꯇꯥꯔꯃꯅꯤ ꯑꯩꯈꯣꯏ ꯂꯥꯎꯗꯗꯤ
ꯑꯣ ꯍꯧꯖꯤꯛꯁꯨ
ꯑꯥ ꯍꯧꯖꯤꯛ ꯅꯅꯨꯡ ꯇꯥꯏꯌꯦ
ꯎꯝ ꯅꯨꯡꯉꯥꯏꯇꯦꯗ ꯑꯗꯨꯗꯤꯨꯝ ꯅꯣꯡ ꯆꯨꯕ ꯀꯥꯟꯗ ꯇꯨꯝꯕ ꯅꯨꯡꯉꯥꯏꯕꯅꯤꯍꯦ
ꯎ ꯅꯣꯡ ꯆꯨꯕꯒꯤꯁꯨ ꯈꯪꯗꯦ ꯉꯁꯤꯒꯤꯅꯦꯕ ꯌꯥꯝ ꯌꯥꯗꯦ
ꯎꯝ ꯑꯗ ꯑꯩꯈꯣꯏ ꯉꯁꯥꯏꯕꯨꯗꯤ ꯅꯣꯡ ꯀꯟꯅ ꯇꯥꯏꯌꯦꯕꯀꯣ
ꯎꯝ
ꯑꯗꯨ ꯍꯧꯖꯤꯛꯕꯨꯨꯗꯤ ꯈꯔ ꯐꯔꯤꯌꯦ ꯑꯩꯈꯣꯏꯗꯤ ꯑꯗꯒꯤ ꯃꯅꯨꯡꯗ ꯁꯥꯃꯟꯒꯤ ꯃꯄꯥꯟꯗ ꯂꯦꯞꯄ ꯂꯩꯕꯅꯤ ꯍꯧꯖꯤꯛꯁꯨ ꯇꯨꯝꯅꯤꯡꯗꯕ ꯍꯥꯏꯗ꯭ꯔ ꯉꯁꯤ ꯇꯨꯝꯅꯤꯡ ꯌꯦꯕꯣꯀꯣ
ꯀꯩ ꯏꯟꯁꯥꯡ ꯆꯥꯏ ꯍꯥꯏꯕ꯭ꯔꯣ
ꯌꯦꯟꯁꯥꯡꯔꯣ
ꯎꯝ ꯑꯃꯨꯛ ꯀꯥꯎꯈ꯭ꯔꯦꯗꯪ ꯉꯁꯥꯏ ꯍꯥꯏꯕꯗꯣ ꯂꯩꯕꯥꯛꯀꯤꯁꯨ ꯅꯨꯡꯉꯥꯏꯇꯕꯒꯤ ꯑꯗꯣ ꯑꯣꯔꯖꯨ ꯅꯦꯋꯥꯛꯛꯇꯣ ꯅꯪꯅ ꯀꯣꯛꯀ ꯉꯥꯎꯍꯟꯈ꯭ꯔꯦ
ꯇꯅꯥꯑ ꯅꯪ ꯃꯦꯃꯣꯔꯤ ꯌꯥꯎꯗ꯭ꯔꯦ ꯅꯪ ꯊꯥꯏꯅꯒꯤ ꯊꯥꯏꯅꯒꯤ ꯃꯦꯃꯣꯔꯤꯗꯤ ꯑꯣꯏꯔꯝꯗ꯭ꯔꯤꯅꯦ ꯅꯪꯁꯦ
ꯎꯝ ꯅꯪꯅ ꯍꯥꯏꯕꯗꯣ ꯀꯥꯡꯁꯣꯏ ꯍꯥꯏꯕ꯭ꯔꯣ
ꯎꯝ ꯉꯁꯥꯏ ꯀꯥꯡꯁꯣꯏ ꯆꯥꯕꯅꯤ ꯑꯩꯈꯣꯏ ꯉꯁꯤ ꯀꯥꯡꯁꯣꯏ ꯆꯥꯔꯤ ꯆꯥꯅꯤꯡꯗꯅ ꯆꯥꯔꯅꯤ ꯍꯤꯡꯅꯕ ꯆꯥꯔꯅꯤ
ꯀꯅꯥ ꯊꯪꯉꯤꯅ
ꯏꯆꯦ ꯍꯣꯏꯅ ꯊꯣꯡꯕꯤꯕꯅꯤꯅꯦ ꯃꯣꯏꯅ
ꯑꯣ ꯅꯠꯆꯦ ꯌꯥꯝ ꯐꯩꯩꯅ
ꯃꯣꯏꯅ ꯊꯣꯝꯕꯤꯕꯅ ꯎꯄꯥꯏ ꯂꯩꯇꯦꯗꯅ ꯍꯥ
ꯅꯣꯏꯁꯨ ꯊꯣꯡꯕ ꯌꯥꯏꯅ ꯃꯔꯛ ꯃꯔꯛꯇꯗꯤ ꯅꯨꯄꯥ ꯍꯥꯏꯕ ꯂꯩꯇꯦ ꯅꯨꯄꯤ ꯍꯥꯏꯕ ꯂꯩꯇꯦ
ꯅꯨꯄꯥꯅ ꯅꯨꯄꯥꯅ ꯍꯟꯗꯛꯀꯥꯟꯗꯤ ꯅꯨꯄꯥꯅ ꯆꯥꯛ ꯏꯟꯁꯥꯡ ꯊꯣꯡꯗ꯭ꯔꯕꯅꯤ
ꯑꯦꯦ ꯍꯟꯗ ꯀꯥꯟꯗꯤꯀꯣ ꯍꯟꯗ ꯀꯥꯟꯗꯤꯀꯣ ꯅꯨꯄꯤꯕꯨ ꯂꯨꯅ ꯇꯧꯒꯦ ꯍꯥꯏꯔꯗꯤ ꯅꯨꯄꯥꯁꯤꯡ ꯊꯕꯛ ꯀꯟꯅꯕ ꯇꯧꯕ ꯅꯨꯄꯥ ꯅꯨꯄꯤ ꯍꯥꯏꯕ ꯂꯩꯇꯦ ꯊꯕꯛꯄꯨꯗꯤ
ꯑꯗꯨ ꯌꯥꯗ꯭ꯔꯦ ꯍꯟꯗꯛꯀꯥꯟ ꯆꯠꯅꯗ꯭ꯔꯦ ꯍꯟꯗꯛꯀꯥꯟꯒꯤ ꯄꯥꯈꯪꯁꯤꯡ ꯅꯨꯄꯥꯁꯤꯡꯗꯣ ꯑꯗꯨ ꯆꯥꯟꯅꯗ꯭ꯔ ꯊꯦꯡꯉ ꯍꯧꯏꯀꯅꯤ ꯊꯦꯡꯉ ꯇꯨꯝꯒꯅꯤ ꯆꯥꯅꯤꯉꯥꯏꯒꯤ ꯈꯛꯇꯪ ꯈꯒꯠꯀꯅꯤ ꯑꯗꯒꯤ ꯑꯗꯨꯃꯥꯏꯅ ꯇ ꯇꯧꯅꯏꯗꯨꯗꯤ ꯅꯪ ꯈꯪꯗꯕ ꯃꯥꯜꯂꯦꯍꯦ ꯅꯪꯁꯦ
ꯑꯁ
ꯅꯨꯄꯥꯅ ꯆꯥꯛ ꯌꯦꯟꯁꯥꯡ ꯊꯣꯡꯏꯤ ꯍꯥꯏꯕꯗꯤ ꯀꯅꯥꯅ ꯅꯪꯉꯣꯟꯗ ꯍꯥꯏꯕ ꯑꯗꯨꯗꯤ ꯑꯩꯈꯣꯏ ꯏꯃꯥ ꯏꯄꯥꯒꯤ ꯃꯇꯝ ꯑꯥ ꯊꯥꯏꯅ ꯆꯠꯅꯕꯤꯅꯤꯅꯦ ꯍꯟꯗꯛꯇꯗꯤ ꯑꯗꯨ ꯆꯠꯅꯗ꯭ꯔꯦ
ꯍꯧꯖꯤꯛꯁꯨ ꯆꯠꯅꯩꯩꯅ ꯍꯧꯖꯤꯛꯅ ꯑꯃꯨꯛ ꯌꯥꯝ ꯆꯠꯅꯕ ꯍꯧꯔꯕꯝꯅꯦ ꯅꯨꯄꯤ ꯃꯈꯥꯗꯣ ꯌꯥꯝ ꯂꯩꯈ꯭ꯔꯕꯅꯦ
ꯑ
ꯅꯨꯄꯤ ꯃꯈꯥꯗ ꯂꯩꯇꯕꯁꯤꯡꯗꯤ ꯌꯥꯗ꯭ꯔꯕꯅꯦ
ꯅꯨꯄꯥꯅ ꯊꯣꯡꯒꯗꯕꯁꯦ ꯁꯥ ꯁꯥ ꯅꯠꯇꯗꯤ ꯊꯣꯡꯗꯦ
ꯑꯌꯥ
ꯁꯥ ꯁꯥꯗꯤ ꯅꯨꯄꯤꯁꯤꯡ ꯊꯣꯡꯕ ꯍꯩꯇ꯭ꯔꯕꯅꯦꯕꯀꯣ ꯃꯣꯏꯗꯣ
ꯑꯦꯍ ꯑꯩꯗꯤ ꯌꯥꯝ ꯍꯩꯅ
ꯑ ꯑꯗꯨꯗꯤ ꯅꯣꯡꯃ ꯆꯥꯕ ꯇꯥꯔꯦꯗ
ꯑꯩꯒꯤ ꯁꯥꯁꯨ ꯅꯠꯇꯦ ꯉꯥꯁꯨ ꯂꯣꯏꯅ ꯍꯩꯅ ꯑꯩꯅ ꯌꯥꯝ ꯁꯣꯡꯉꯦꯅ
ꯑꯗꯨꯗꯤ ꯅꯣꯡꯃ ꯆꯥꯕ ꯑꯩ ꯀꯣꯏꯔꯛꯀꯦ ꯀꯣꯏꯔꯛꯇꯕꯁꯨ ꯀꯨꯏꯔꯦ ꯅꯣꯏꯔꯣꯝꯗ ꯅꯣꯏ ꯈꯨꯟꯗ
ꯅꯨꯄꯥ ꯈꯛꯇꯪ ꯊꯣꯡꯕ ꯌꯥꯗꯦ
ꯑꯩ ꯀꯨꯏꯔꯛꯄ ꯀꯥꯟꯗ ꯅꯪ ꯀꯩ ꯄꯤꯖꯗꯣꯏꯅꯣ ꯅꯪ ꯑꯩꯉꯣꯟꯗ ꯑꯗꯨꯗꯤ
ꯁꯟꯁꯥꯔ ꯍꯣꯏ ꯁꯥꯔꯥ
ꯑꯥ ꯑꯗꯨꯏꯁꯨ ꯅꯪꯅ ꯊꯣꯡꯗꯣꯏꯕ
ꯎꯝ
ꯍꯥꯥ
ꯍꯣꯏ ꯍꯣꯏ
ꯑꯁ ꯑꯗꯨꯗꯗꯤ ꯍꯥꯎꯗ꯭ꯔꯁꯨ ꯍꯥꯎꯋꯦ ꯍꯥꯏꯅ ꯆꯥꯕ ꯇꯥꯔꯤꯅꯦ ꯅꯪꯒꯤ ꯃꯃꯥꯡꯗꯗꯤ ꯑꯗꯨꯗꯤ
ꯎꯝ ꯍꯥꯎꯗꯕ ꯍꯥꯎꯅꯤꯡꯉꯥꯏ ꯅꯠꯇꯦ ꯌꯥꯝ ꯍꯥꯎꯅꯤ ꯍꯥꯎꯗꯕꯒꯤ ꯅꯠꯇꯦ ꯍꯥꯏꯕ ꯌꯥꯝ ꯍꯥꯎꯅꯤ ꯍꯩꯖꯤꯟꯕ ꯅꯠꯇꯦ ꯍꯥꯎꯅꯦ ꯑꯗꯨꯒ ꯑꯁꯤꯁꯤꯅꯄꯤ ꯈꯨꯁꯦ ꯑꯁꯤꯁꯤ ꯌꯥꯝ ꯍꯥꯏꯩ ꯆꯥꯛ ꯌꯥꯝ ꯊꯣꯡꯕ ꯍꯩꯅ ꯃꯁꯥꯛ ꯌꯥꯝ ꯃꯥꯥꯟꯗꯅ ꯑꯗꯨꯃꯥꯏꯅ ꯍꯥꯏꯗꯤ
ꯎꯝ ꯎ ꯍꯌꯦꯡ ꯇꯥꯔꯦ ꯑꯗꯨꯏ ꯅꯨꯃꯤꯠꯇ ꯀꯨꯏꯁꯤ ꯀꯨꯏꯔꯣꯏꯗ ꯑꯩ ꯀꯨꯏꯔꯛ ꯀꯣꯏꯔꯛꯀꯦꯅ ꯍꯥꯏꯅ ꯄ꯭ꯂꯥꯅꯤꯡ ꯇꯧꯔ ꯂꯩꯕꯅꯤ ꯑꯩꯁꯦ ꯁꯛꯁꯨ ꯎꯗꯧ ꯀꯨꯏꯔꯦꯕꯀꯣ ꯅꯪ ꯑꯁ ꯅꯪ ꯑꯩ ꯁꯛ ꯌꯦꯡꯨꯕ ꯀꯥꯟꯗ ꯀꯥꯎꯁꯨ ꯀꯥꯎꯔꯝꯃꯅꯤ ꯅꯪꯗꯤ
ꯎꯝ ꯇꯥꯎ
ꯌꯥꯗ꯭ꯔꯦ ꯑꯩ ꯉꯁꯥꯏꯁꯨ ꯉꯁꯤꯒꯤ ꯌꯦꯟꯁꯥꯡꯁꯨ ꯍꯥꯟꯅꯁꯨ ꯉꯁꯥꯏ ꯍꯥꯏꯈꯤꯕꯅꯤ ꯉꯥꯏ ꯅꯪ ꯀꯥꯎꯁꯨ ꯀꯥꯎꯊꯣꯛꯈ꯭ꯔꯦ
ꯑꯗꯨꯗꯤ ꯍꯝꯖꯕꯤꯒꯤ ꯃꯦꯃꯣꯔꯤ ꯆꯪꯈ꯭ꯔꯦ ꯑꯩꯉꯣꯟꯗ ꯂꯣꯏꯅ ꯀꯥꯎꯈ꯭ꯔꯦ ꯀꯨꯏꯈ꯭ꯔꯦꯀꯣ ꯃꯇꯝꯗꯣ ꯑꯁ ꯆꯍꯤꯗꯣ ꯀꯌꯥꯔꯥꯒꯥꯎ ꯈꯪꯗ꯭ꯔꯣꯏꯅꯦ
ꯑ ꯀꯣ ꯍꯣꯏꯣ ꯍꯥꯏ ꯍꯣꯏ ꯇꯥꯏꯌꯦ ꯇꯥꯏ ꯑꯗꯨ ꯑꯃꯨꯛꯀ ꯍꯥꯏꯌꯨꯅꯦ
ꯀꯨꯏꯈ꯭ꯔꯦꯕ ꯃꯇꯝꯗꯣ ꯅꯤꯡꯁꯤꯡꯉꯦꯍꯦ ꯅꯤꯡꯁꯤꯡꯉꯥꯒ ꯍꯧꯖꯤꯛꯁꯦ ꯍꯧꯖꯤꯛꯇꯤ ꯂꯩꯁꯥꯕꯤ ꯄꯥꯈꯪ ꯂꯣꯏ ꯐꯥꯅꯔꯦꯀꯣ
ꯎꯝ ꯉꯁꯥꯏꯒꯤ ꯇꯥꯏꯞꯇ ꯑꯃꯒ ꯇꯔ ꯇꯧꯈ꯭ꯔꯦ ꯅꯦꯠꯌꯥꯛꯇꯣ ꯉꯁꯥꯏꯒꯤ ꯇꯥꯏꯗꯨꯗ ꯑꯃꯨꯛꯀ ꯇꯧꯔꯤꯅꯦ
ꯑꯃꯨꯛ ꯌꯥꯗ꯭ꯔꯕꯣ ꯃꯤ ꯑꯇꯩꯒꯤꯁꯨ ꯌꯥꯗꯕ꯭ꯔꯣ ꯅꯠꯇ꯭ꯔꯒ ꯑꯩꯈꯣꯏꯅꯤ ꯈꯛꯇꯪꯒꯤ ꯌꯥꯗꯕ꯭ꯔꯣ
ꯈꯪꯗꯦ ꯁꯦꯡꯅ ꯇꯥꯗꯦ ꯍꯧꯖꯤꯛꯁꯨ ꯀꯩꯒꯤꯅꯣ ꯈꯪꯗ꯭ꯔꯦ ꯀꯨꯏꯅ ꯀꯣꯜ ꯇꯧꯒꯅꯨ ꯍꯥꯏꯕꯤꯔ ꯅꯦꯠꯋꯥꯛꯁꯦ ꯏꯕꯥꯅꯤ ꯀꯨꯏ ꯀꯨꯏꯅ ꯀꯣꯜ ꯇꯧꯕ ꯌꯥꯗꯦ ꯍꯥꯏꯕꯒꯤꯔ
ꯑꯗꯨꯅꯦ ꯈꯪꯗꯦ ꯈꯪꯗꯦꯅꯦ
ꯆꯤꯡꯅꯕ ꯂꯩꯌꯦ ꯑꯩ ꯅꯦꯋꯣꯛꯇ
ꯅꯣꯏꯅꯤꯁꯦ ꯅꯣꯏꯅꯤꯁꯦ ꯌꯥꯗ꯭ꯔꯦ ꯅꯣꯏꯅꯤꯁꯦ ꯌꯥꯗ꯭ꯔꯦꯅ ꯅꯦꯠꯋꯥꯛꯅ ꯊꯤꯡꯕ ꯃꯥꯜꯂꯦ ꯑꯩꯈꯣꯏꯅꯤꯕꯨ ꯅꯦꯠꯋꯥꯛ ꯌꯥꯝ ꯅꯨꯡꯉꯥꯏꯇꯦ ꯉꯁꯤ
ꯉꯁꯥꯏꯕꯨꯗꯤ ꯌꯥꯝ ꯅꯨꯡꯉꯥꯏꯌꯦ ꯑꯗꯣ ꯍꯧꯖꯤꯛꯁꯦ ꯅꯪꯒ ꯇꯧꯔꯒ ꯅꯦꯋꯥꯛ ꯌꯥꯝ ꯅꯨꯡꯉꯥꯏꯇꯦ
ꯎꯝ ꯅꯣꯏ ꯆꯤꯡꯗ ꯅꯣꯏ ꯀꯩꯅꯣ ꯑꯣꯏꯔꯝꯒꯤꯅꯤ ꯅꯣꯏꯗ ꯅꯣꯡ ꯀꯟꯅ ꯆꯨꯒꯤꯝꯅꯤ ꯀꯟꯅ ꯅꯣꯡꯒꯤ ꯄ꯭ꯔꯣꯕ꯭ꯂꯦꯝꯅꯤ ꯅꯦꯠꯋꯥꯛ ꯑꯩꯉꯣꯟꯗꯗꯤ ꯇꯥꯏꯅꯒꯅꯨꯀꯣ ꯑꯩꯗꯤ ꯅꯦꯠꯋꯥꯛ ꯅꯨꯡꯉꯥꯕ ꯅꯨꯡꯉꯥꯏ ꯅꯨꯡꯉꯥꯏꯕ ꯃꯐꯝꯗ ꯊꯤꯔꯒ ꯅꯪ ꯀꯣꯜ ꯇꯧꯕꯅꯤꯅꯦ ꯀꯩꯅꯣ
ꯑꯩꯌꯥ ꯑꯩꯒꯤꯁꯨ ꯐꯥꯏꯚ ꯖꯤ ꯀꯥꯏꯌꯦ ꯐꯣꯔ ꯖꯤ ꯈꯛꯇꯝ ꯅꯠꯇꯦ ꯐꯥꯏꯚ ꯖꯤꯅꯦ ꯀꯔꯤꯔꯥ
ꯀꯩꯅꯣꯈꯣꯏꯗꯤ ꯏꯃꯥ ꯏꯄꯥꯍꯣꯏꯗꯤ ꯅꯨꯡꯉꯥꯏꯔꯤꯕ ꯃꯣꯏꯗꯤ ꯀꯃꯥꯏ ꯇꯧꯅꯔꯒꯦ ꯃꯥ ꯃꯣꯏꯗꯣ
ꯁꯨꯝ ꯂꯧꯗ ꯆꯠꯂꯤ ꯍꯥꯏꯕ ꯇꯥꯔꯦ
ꯑꯣ ꯑꯅꯥꯕ ꯈꯣꯠꯄ ꯍꯥꯏꯗꯤ ꯂꯩꯇꯦꯀꯣ
ꯎꯝ ꯌꯥꯝ ꯅꯨꯡꯉꯥꯏꯅ ꯂꯩꯖꯔꯤ
ꯎꯝ ꯑꯗꯨꯅꯦ ꯄꯨꯟꯁꯤ ꯍꯥꯏꯁꯦ ꯑꯅꯥꯕ ꯀꯩꯅꯣ ꯁꯣꯛꯄ ꯈꯣꯠꯄ ꯑꯅꯥꯕ ꯂꯩꯇ꯭ꯔꯗꯤ ꯑꯗꯨꯅꯤꯅꯦ
ꯎꯝ
ꯃꯣꯏ ꯂꯩꯔꯤꯉꯥꯏ ꯃꯣꯏ ꯂꯩꯔꯤꯀꯥꯟꯗ ꯐꯖꯅ ꯁꯦꯝꯕꯤꯌꯣꯏꯍꯦ ꯃꯣꯏꯒꯤ ꯁꯦꯕꯥꯗꯣ
ꯎꯝ
ꯐꯣꯟ ꯐꯣꯟ ꯐꯣꯟ ꯍꯟꯗꯛꯀꯥꯟꯒꯤ ꯅꯨꯄꯤꯁꯤꯡꯗꯤ ꯑꯁ ꯍꯥꯏꯕꯁꯨ ꯌꯥꯗꯦꯕꯀꯣ
ꯑꯁ
ꯅꯨꯄꯥꯗꯤ ꯍꯦꯟꯒꯦꯅꯦ ꯃꯣꯏꯅ ꯐꯣꯟꯗ ꯉꯥꯎꯖꯕꯗꯨ ꯅꯨꯄꯥꯗꯒꯤ ꯍꯦꯟꯅ ꯉꯥꯎꯖꯈ꯭ꯔꯦ ꯑꯗꯨ ꯃꯥꯒꯤ
ꯑꯗꯨꯕꯨꯗꯤ ꯅꯨꯄꯤꯅꯦꯅ ꯅꯨꯄꯤ ꯍꯥꯏꯕꯁꯤꯗꯤ ꯅꯨ ꯄꯤ ꯅꯨꯄꯥ ꯍꯥꯏꯕꯁꯤꯗꯤ ꯅꯨꯄꯥ
ꯍꯟꯗꯛꯀꯟꯒꯤ ꯅꯨꯄꯤ ꯊꯥꯏꯅꯒꯤ ꯅꯨꯄꯤꯁꯤꯡꯒꯤ ꯑꯗꯨꯗ ꯇꯧꯗ꯭ꯔꯦꯕ ꯉꯟꯇꯥꯅ ꯍꯧꯒꯠꯂꯒꯀꯣ ꯏꯃꯥ ꯏꯄꯥ ꯍꯧꯒꯠꯇ꯭ꯔꯤꯉꯩꯗ ꯑꯗꯨ ꯍꯧꯒꯠꯂꯒ ꯌꯨꯝ ꯀꯩꯀꯥ ꯁꯤꯟꯗꯣꯛꯑꯒ ꯆꯥꯛ ꯏꯟꯁꯥꯡ ꯊꯣꯡꯕꯤꯔꯒ ꯀꯩꯅꯣ ꯇꯧꯒꯗꯕꯗꯨꯗ ꯊꯦꯡꯉꯥ ꯍꯧꯒꯠꯀꯅꯤ ꯑꯗꯨꯗ ꯆꯥꯛ ꯏꯟꯁꯥꯡ ꯍꯥꯎꯇꯦ ꯅꯨꯄꯥꯒꯤ ꯇꯥꯏꯗꯨꯗ ꯍꯥ ꯅꯪꯁꯨ ꯑꯗꯨꯃꯥꯏꯅ ꯇꯧꯕ꯭ꯔꯥ
ꯑꯩꯗꯤ ꯌꯥꯝ ꯇꯧꯋꯦ ꯅꯨꯡꯇꯤꯒꯤ ꯇꯧꯋꯦ ꯑꯩꯗꯤ ꯌꯥꯗꯦ ꯑꯗꯨꯒꯨꯝꯕ ꯖꯤꯛꯇꯤ ꯀꯩꯗꯧꯔꯤꯅꯣ ꯃꯨꯛ ꯅꯦꯋꯥꯛ ꯅꯨꯡꯉꯥꯏꯇꯦ ꯇꯨ ꯑꯩꯅꯦꯕꯀꯣ ꯉꯁꯤꯁꯦ ꯑꯃꯥꯃꯨꯛ ꯌꯥꯗꯕ꯭ꯔꯣ ꯇꯥꯗꯕ꯭ꯔꯣ